ꯑ ꯑ
ꯑꯥ ꯊꯝꯂꯕꯣ
ꯍꯣꯏ ꯝꯁꯤꯕ ꯂꯔ ꯂ ꯂꯩꯦ
ꯑ ꯆꯥꯛꯕꯤꯁꯥꯔꯔꯕ
ꯆꯥꯔꯦ ꯅꯪꯗꯤꯦ
ꯆꯥꯈ꯭ꯔꯦ ꯏꯟꯁꯥꯡ ꯍꯥꯎꯗꯨꯅ ꯏꯟꯁꯥꯡ ꯍꯥꯡꯉꯛꯀꯅꯣ ꯑꯁ ꯌꯥꯗ꯭ꯔꯦꯅꯤ ꯍꯥꯏꯅꯤꯡꯉꯥꯏ ꯏꯀꯥꯏ ꯂꯥꯛꯗꯣꯏꯅꯦ
꯭ꯔꯤꯟꯚꯦꯖꯤꯇꯦꯕ ꯇꯦꯕꯜ ꯁꯥꯃꯅ ꯃ ꯀꯦꯇ ꯄꯤꯂꯔ ꯃꯥꯂꯒ
ꯏ ꯆ ꯀ ꯎꯅꯦꯅꯦ
ꯍꯪꯕ ꯈꯨꯗꯤꯡ ꯆꯝꯐꯨꯠ ꯆꯝꯐꯨꯠ ꯆꯝꯐꯨ ꯇꯧ ꯂꯩꯔꯦ ꯍꯥ
ꯆ꯭ꯔꯝꯐꯨꯅ ꯍꯥꯎꯋꯤꯕ ꯆꯝꯐꯨꯠ ꯑꯣꯏꯕ
ꯑꯥ ꯅꯪꯗꯤ
ꯑꯁ ꯑꯩꯗꯤ ꯏꯁꯥ ꯉꯥꯛꯇ ꯆꯥꯎꯒꯦ ꯌꯥꯗ꯭ꯔꯦꯗꯅ
ꯑꯥ ꯌꯥ ꯄꯨꯝꯅꯅꯨ ꯍꯣꯔꯦꯟ ꯍꯅꯨꯕꯤ ꯑꯣꯏꯗꯣꯏꯔꯤꯉꯩ ꯌꯥ ꯀꯦꯟꯕ ꯍꯧꯥꯎꯅꯤꯒꯨ
ꯍꯥꯎꯅꯦꯦ ꯍꯧꯥꯎꯔꯦ ꯑꯁꯦ ꯃꯅꯦ
ꯀꯦꯜꯂꯁꯨ ꯃꯃꯥꯡꯉꯩꯗꯨ ꯀꯦꯟꯉꯨꯅꯨ ꯍꯥꯏꯌꯨ ꯃꯅꯤꯡꯉꯤꯗꯨ ꯀꯦꯜꯂꯣ ꯍꯥꯏ
ꯍꯥꯥ
ꯏ ꯃꯃꯥ ꯌꯥ ꯀꯦꯜꯂꯁꯦ ꯃꯃꯥꯡꯒꯤ ꯌꯥꯗꯣ ꯀꯦꯡꯉꯤꯅꯨ ꯍꯥꯏꯌꯣꯕ
ꯍꯣꯏ
ꯅꯣꯏꯔꯣꯝꯗꯤ ꯅꯣꯡ ꯆꯨꯗ꯭ꯔꯣ
ꯈꯣꯏꯔꯣꯝꯗꯤ ꯅꯣꯡ ꯆꯨꯝꯃꯟꯕꯗ ꯑꯁ ꯁꯤꯒꯤ ꯀꯨꯝꯁꯤꯁꯤ ꯀꯅꯥꯅ ꯅꯣꯡ ꯄꯥꯏꯖꯥꯔꯣꯀꯣ ꯅꯣꯡ ꯆꯨ ꯃꯟꯕꯗ ꯃꯄꯨ ꯈꯪꯅꯤꯡꯉꯤꯅꯤ
ꯕ
ꯎꯝ
ꯎꯝ
ꯔꯣꯅꯥꯜꯗꯣꯒ ꯃꯦꯁꯤꯒꯤꯗꯤ ꯌꯥꯝꯃꯟꯕꯗ ꯌꯥꯗ꯭ꯔꯦ
ꯃꯁꯨ ꯇꯥꯅꯤꯡꯗ꯭ꯔꯦꯁꯨ ꯁꯤ ꯇꯕ ꯍꯜꯂꯣ ꯍꯁ ꯇꯔ